ꯍꯜꯂꯣ
ꯇꯥꯔꯕꯣ
ꯇꯥꯏꯌꯦ
ꯑꯣ ꯑꯩ ꯍꯧꯖꯤꯛꯀꯤꯗꯣ ꯑꯍꯨꯝ ꯃꯥꯡꯒꯔꯦ ꯇꯥꯗꯕꯒꯤ
ꯑꯦ ꯀꯩꯕ
ꯀꯣꯜ ꯑꯍꯨꯝ ꯃꯥꯥꯡꯈ꯭ꯔꯦꯕ
ꯑꯁ ꯚꯦꯔꯥꯅꯤꯍꯦ
ꯖꯦꯔꯣ ꯑꯗꯒꯤ ꯑꯃꯅ ꯊꯥꯔꯇꯤ ꯐꯣꯔ ꯊꯥꯔꯇꯤ ꯐꯣꯔ ꯐꯪꯉꯦ ꯅꯨꯄꯥ ꯑꯃꯗ ꯇꯧꯕꯅꯦ ꯃꯥꯅ ꯇꯧꯔꯛꯑꯣ ꯌꯥꯅꯤ ꯍꯥꯏꯌꯦ ꯑꯗꯣ ꯃꯥꯏꯗꯣ ꯌꯥꯗꯦ
ꯕꯦꯔꯥꯅꯤꯍꯦ
ꯑꯗꯨꯗ ꯑꯩꯅ ꯌꯥꯔꯔꯣꯌꯗꯔꯥ ꯅꯪꯒꯤꯁꯦ ꯍꯥꯏꯈ꯭ꯔꯕꯅꯤ
ꯌꯥꯗ꯭ꯔꯗꯤ ꯑꯗꯨꯝ ꯇꯣꯛꯑꯣ ꯇꯣꯛꯑꯣ ꯍꯟꯖꯤꯟ ꯍꯟꯖꯤꯟ ꯇꯧꯔꯨꯅꯨ
ꯍꯣꯏ
ꯃꯔꯛ ꯃꯔꯛ ꯑꯗꯨꯃꯥꯏꯅ ꯇꯧꯒꯟꯕꯅꯦ
ꯀꯩꯗꯧꯔꯤꯅꯣ ꯅꯪꯗꯤ
ꯑꯁ ꯑꯗꯨꯝ ꯐꯝꯃꯤꯗ ꯅꯪꯗꯤ
ꯑꯩꯖꯨ ꯍꯧꯖꯤꯛꯀꯗ ꯏꯃꯥꯟꯅꯕ ꯑꯃꯒꯤ ꯃꯈꯨꯠ ꯇꯦꯛꯑꯦꯅ ꯆꯨꯝꯕ ꯆꯧꯕꯅꯦ ꯑꯗꯨ ꯍꯜꯂꯛꯇ ꯉꯥꯏ
ꯍ ꯃꯈꯨꯠ ꯀꯃꯥꯏ ꯇꯦꯛꯄ
ꯁꯥꯅꯕꯗ ꯇꯦꯛꯄ
ꯏꯁ ꯅꯥꯔꯝꯅꯤꯍꯦ ꯃꯈꯨꯠ ꯇꯦꯛꯄ
ꯀꯩꯁꯨꯕꯨꯗꯤ ꯇꯧꯗꯦꯗ ꯄꯣꯝꯊꯣꯛꯄꯩ ꯋꯥꯅꯤ
ꯑꯣ ꯅꯪꯅ ꯃꯦꯟꯁꯤꯜꯂꯨꯔꯤꯕ
ꯅꯠꯇꯦꯍꯦ ꯃꯤ ꯑꯍꯩꯕꯗ ꯃꯦꯜꯂꯨꯕꯅꯤ
ꯑꯣ ꯑꯩꯗꯤ ꯅꯪ ꯍꯩꯕ꯭ꯔꯥꯅ ꯈꯜꯂꯨꯔꯦ
ꯀꯗꯥꯢꯗꯩ ꯑꯗꯨ ꯍꯩꯔꯗꯤ ꯅꯍꯥꯟꯅ ꯗꯣꯛꯇꯔ ꯑꯣꯏꯔꯅꯤ
ꯃꯤ ꯗꯣꯛꯇꯔ ꯗꯣꯛꯇꯔ ꯑꯣꯏꯗ꯭ꯔꯁꯨ ꯃꯤ ꯂꯩꯌꯦꯅ ꯑꯗꯨ ꯁꯔꯨ ꯁꯦꯝꯕꯒꯤ ꯑꯗꯨ ꯍꯥꯌꯕꯅꯤ ꯕꯋꯥꯅꯦ
ꯑꯗꯨ ꯇꯝꯗꯕ ꯃꯥꯟꯕ꯭ꯋꯥꯅꯤ ꯂꯣꯏ ꯇꯝꯕꯅꯤ ꯑꯗꯨꯃꯥꯏꯅ ꯁꯦꯝꯕꯗꯣ
ꯑꯣ
ꯍꯥꯏꯗꯤ ꯍꯧꯖꯤꯀꯥꯟꯗꯤ ꯈꯤꯇꯪ ꯏꯁꯀꯤꯜ ꯈꯛꯇ ꯂꯩꯕꯁꯨ ꯌꯥꯗꯦꯕ ꯑꯃꯔꯣꯝꯗ ꯍꯥꯌꯔꯗꯤ ꯁꯔꯇꯤꯐꯤꯒꯦꯠ ꯗꯤꯒ꯭ꯔꯤꯁꯨꯨ ꯄꯥꯏꯗꯕ ꯌꯥꯗꯦ ꯁꯥꯔꯗꯤꯐꯤꯒꯦꯠ ꯗꯤꯒ꯭ꯔꯤꯁꯨ ꯃꯔꯨ ꯌꯥꯝ ꯑꯣꯏ ꯍꯧꯖꯤꯛꯀꯥꯟꯗꯨꯗ
ꯐꯣꯟꯅꯗꯤ ꯑꯍꯥꯟ ꯃꯥꯂꯦꯌꯦ
ꯅꯨꯄꯤ ꯑꯃ ꯂꯩꯌꯦ ꯑꯗꯨꯗ ꯌꯦꯡꯉꯨꯕꯅꯦ ꯅꯨꯄꯤꯅꯤ ꯍꯥꯏꯖꯕꯅꯤꯗ ꯃꯣꯏ ꯃꯈꯨꯠ ꯀꯥꯗꯨꯗꯤ ꯄꯨꯔꯥ ꯌꯣꯠꯀ ꯆꯞ ꯃꯥꯟꯅꯩ ꯇꯥꯞ ꯄꯥꯏꯔꯛꯄ ꯇꯦꯛꯄꯒ ꯌꯥꯎꯏ
ꯑ ꯀꯩꯗꯧꯒꯦ ꯉꯁꯤꯗꯤ
ꯀꯩꯝ ꯇꯧꯗꯦꯗ ꯅꯣꯡ ꯁꯤꯇꯤꯟꯅꯦ ꯉꯁꯥꯏ ꯑꯌꯨꯛ ꯁꯥꯟꯅꯕ ꯆꯠꯂꯨꯔꯦ ꯍꯜꯂꯛꯑꯦ ꯑꯗꯨꯗ ꯌꯨꯝꯗ ꯑꯗꯨꯝ ꯂꯩꯔꯦ ꯑꯩ ꯍꯧꯖꯤꯛꯀꯥꯟ ꯐ꯭ꯔꯤ ꯑꯗꯨꯝ ꯑꯣꯏ ꯁꯥꯥꯟꯅ ꯑꯩ ꯉꯁꯥꯏ ꯅꯨꯡꯊꯤꯟꯗ ꯇꯨꯝꯃ ꯂꯩꯔꯝꯃꯦ
ꯎꯝ ꯑꯩꯗꯤ ꯉꯁꯥꯏ ꯀꯩꯅꯣ ꯐꯪꯕꯩ ꯑꯁ ꯍꯔꯥꯎꯕ ꯂꯣꯏꯔꯦꯕ ꯑꯩꯗꯤ
ꯀꯩꯅꯣ ꯍꯥꯏꯁꯦ
ꯍꯥ ꯀꯩꯅꯣꯝ ꯐꯪꯉꯦꯕ ꯒ꯭ꯌꯥꯟ ꯇꯥꯗ꯭ꯔꯣ
ꯑꯣ ꯀꯌꯥ ꯐꯪꯒꯦ
ꯎꯝ ꯑꯃ
ꯍ ꯑꯗꯨꯗꯤ ꯆꯥꯄꯣꯠ ꯆꯥꯔꯨꯔꯣ
ꯎꯝ ꯇꯨꯡꯁꯤꯟꯂ ꯊꯝꯗꯣꯏꯅꯦ ꯇꯨꯡꯖꯤꯜꯂꯒ ꯆꯨꯝꯕꯔꯣ ꯑꯩꯅ ꯍꯥꯏꯁꯤꯕꯣ ꯇꯨꯝꯖꯤꯟ
ꯆꯨꯝꯃꯦ ꯇꯨꯡꯖꯤꯜꯂꯒ ꯍꯥꯏꯕ ꯇꯨꯡꯖꯤꯜꯂꯒ
ꯑꯥ ꯅꯪ ꯀꯩꯗꯧꯕꯩꯅꯣ ꯌꯥꯝ ꯍꯧꯋꯦ ꯍꯧꯖꯤꯛꯀꯤꯗꯣ ꯀꯩꯅꯣ
ꯀꯌꯥꯕ
ꯀꯩꯅꯣꯝꯃ ꯆꯦ ꯍꯦ ꯇꯧꯋꯦꯕ ꯀꯩꯅꯣ ꯈꯪꯗꯦ
ꯑꯣ ꯇꯥꯔꯝꯃꯔꯣꯏ ꯌꯥꯔꯝꯃꯅꯤ
ꯌꯥꯔꯦ ꯍꯧꯖꯤꯛꯄꯨꯗꯤ
ꯍꯣꯏ ꯅꯣꯏ ꯀꯩꯅꯣ ꯀꯣꯂꯦꯖ ꯀꯥꯕ ꯍꯧꯗ꯭ꯔꯤꯕꯥ
ꯑꯁ ꯍꯧꯒꯦ ꯇꯧꯔꯒ ꯍꯧꯖꯤꯛꯅ ꯎꯝ ꯀꯩ ꯍꯥꯏꯅꯣ ꯔꯦꯂꯤ ꯔꯦꯂꯤ ꯅꯠꯇꯦ ꯙꯔꯅ ꯐꯝꯕꯩ ꯇꯥꯏꯞꯇ ꯇꯧꯔꯤꯌꯦ
ꯀꯔꯤ ꯇꯧꯕꯩ ꯙꯔꯅ
ꯎꯝ ꯃꯣꯏ ꯑꯩꯈꯣꯏ ꯅꯍꯥꯟ ꯊꯥꯔꯠ ꯁꯦꯝꯒꯤ ꯑꯦꯠꯃꯤꯁꯟ ꯇꯧꯔꯦꯕꯀꯣ ꯑꯗꯨꯗ ꯎꯝ ꯑꯗꯨꯗꯗꯤ ꯍꯥꯏꯔꯝꯗ꯭ꯔꯒ ꯍꯧꯖꯤꯛꯅ ꯑꯥꯏ ꯗꯤ ꯀꯥꯔꯗ ꯂꯧꯕꯗꯣ ꯑꯗꯨꯗꯣ ꯂꯨꯄꯥ ꯆꯅꯤ ꯆꯪꯒꯅꯤꯌꯦ ꯑꯥꯏꯗꯤ ꯀꯥꯔꯗ ꯂꯧꯕꯗ
ꯌꯥꯝꯃꯤꯅꯤ ꯑꯗꯨꯗꯤ ꯂꯨꯄꯥ ꯆꯅꯤ ꯑꯣꯏꯗꯤ
ꯀꯩꯕ
ꯌꯥꯝꯃꯦ ꯄꯩꯁꯥꯗꯣ
ꯌꯥ ꯃꯦ ꯀꯣ
ꯑꯥ
ꯑꯗꯣ ꯑꯥꯏꯗꯤ ꯀꯥꯔꯇꯤ ꯍꯥꯏꯕꯨ ꯍꯥꯏꯔꯗꯤ ꯍꯥꯟꯅ ꯑꯩꯈꯣꯏ ꯐꯥꯔꯁ ꯁꯦꯝ ꯀꯥꯀꯥꯟꯗ ꯍꯥꯏꯗꯤ ꯍꯥꯏꯗꯤ ꯎꯝ ꯑꯦꯗꯃꯤꯁꯟ ꯇꯧꯕ ꯂꯣꯏꯔꯦꯅ ꯑꯗꯨ ꯑꯥꯏꯗꯤ ꯂꯧ ꯂꯧꯒꯗꯧꯕ ꯅꯨꯃꯤꯠ ꯃꯤꯠꯇ ꯑꯈꯣꯏꯒꯤ ꯔꯤꯁꯤꯠꯇꯣ ꯄꯥꯏꯔꯒ ꯑꯗꯨꯒ ꯑꯗꯨꯗꯣ ꯈꯛ ꯎꯠꯂꯒ ꯃꯣꯏꯅ ꯃꯅꯤꯡꯗꯣ ꯁꯥꯏꯟ ꯇꯧꯔꯒ ꯑꯗꯨꯗ ꯑꯥꯏꯗꯤꯗꯣ ꯄꯤꯈꯤꯕꯅꯦꯕꯀꯣ ꯑꯗꯨ ꯍꯧꯖꯤꯛꯅ ꯎꯝ ꯆꯅꯤ ꯄꯨꯔꯛꯑꯒ ꯔꯤꯁꯤꯞꯀ ꯂꯥꯛꯑꯣꯌꯦ ꯁ꯭ꯌꯥ ꯌꯥꯝ ꯑꯝꯕꯥꯅꯤ ꯃꯆꯥꯁꯤꯡ ꯃꯥꯟꯕ꯭ꯔꯥ ꯈꯪꯗꯦ
ꯑꯗꯨꯝ ꯐꯥꯔꯁ ꯁꯦꯃꯤꯁꯇꯔꯗꯩ ꯄꯤꯕꯁꯨ ꯅꯠꯇꯕ ꯑꯥꯢ ꯗꯤ ꯀꯥꯔꯠꯇꯣ
ꯍꯥꯏꯗꯤ
ꯍꯥꯏꯗꯤ ꯑꯗꯨꯝ ꯐꯥꯔꯁ ꯑꯣꯏꯔꯤꯀꯥꯟꯗꯩ ꯑꯗꯨꯝ ꯄꯤꯔꯁꯨ ꯌꯥꯏꯌꯦꯕ ꯑꯥꯏꯗꯤ ꯗꯤ
ꯅꯠꯇꯦ ꯄꯤꯈ꯭ꯔꯦꯕ ꯑꯩꯈꯣꯏꯒꯤ ꯍꯧꯖꯤꯛ ꯊꯥꯔꯠ ꯁꯦꯝꯒꯤ ꯑꯥꯏꯗꯤ ꯃꯨꯛ ꯂꯧꯗꯣꯏꯅꯦꯕꯀꯣ ꯑꯗꯨꯒꯤ ꯆꯅꯤ ꯅꯤꯔꯛꯄꯗꯨꯗ ꯏ ꯀꯥꯕ ꯑꯩꯈꯣꯏꯅ ꯑꯗꯨꯒꯤ ꯙꯔꯅꯥꯐꯝꯁꯦ ꯍꯥꯏꯔꯤꯕ ꯑꯩ ꯆꯠꯂꯣꯏ ꯁꯥꯅ ꯁꯥꯕꯒ
ꯏꯁꯇꯨꯗꯦꯟ ꯌꯨꯅꯤꯌꯟꯅ ꯀꯩꯅꯣ ꯇꯧꯕ꯭ꯔꯥ ꯅꯠꯇ꯭ꯔꯒ ꯀꯣꯂꯦꯖꯅ ꯑꯣꯏꯅ ꯄꯤꯕ꯭ꯔꯣ
ꯀꯣꯂꯦꯖꯅ
ꯑꯣꯀꯦ
ꯑꯗꯨ ꯒꯣꯚꯔꯃꯦꯟꯅ ꯅꯤꯌꯦꯌꯦ ꯗꯨ ꯆꯅꯤꯗꯣ ꯀꯩ ꯀꯥꯟꯅꯔꯣꯢꯗꯧꯗ
ꯃꯣꯢꯁꯨ ꯍꯥꯏꯕ ꯌꯥꯢ ꯃꯇꯤꯛ ꯄꯪꯍꯥꯢ ꯍꯥꯢꯖꯤꯜꯂꯦ
ꯎꯝ ꯄꯩꯁꯥ ꯇꯥꯥꯟꯐꯝ ꯈꯪꯗꯕꯣ ꯈꯪꯗꯦ ꯃꯣꯏꯁꯤꯕꯨ ꯏꯁꯇꯨꯗꯦꯟꯗꯩ ꯌꯥꯝ ꯌꯥꯝ ꯂꯧꯔꯤꯔ ꯀꯩꯅꯣ ꯈꯪꯗꯦ
ꯅꯣꯏ ꯀꯩꯅꯣꯗꯗꯤ ꯆꯠꯇ꯭ꯔꯕ ꯅꯣꯏ ꯁꯣꯝꯗ
ꯀꯥꯢꯗ
ꯅꯣꯏ ꯌꯨꯝꯗ
ꯗꯤꯑꯦꯝ
ꯌꯨꯝꯗ ꯌꯨꯝꯗ
ꯌꯨꯝ ꯑꯩ ꯗꯦꯠ ꯁꯚꯦꯟꯇꯤꯟꯗ ꯍꯜꯂꯅꯤ ꯅꯠꯇ꯭ꯔꯒ ꯍꯜꯂꯛꯀꯅꯤꯍꯦ ꯅꯪꯁꯨ ꯍꯜꯂꯛꯀꯅꯤꯌꯦ ꯇꯥꯗ꯭ꯔꯣ
ꯇꯥꯏ ꯇꯥꯏ ꯑꯩꯒꯤꯗꯤ ꯀꯩꯅꯣꯗꯣ ꯌꯥꯗꯦꯉꯣ ꯃꯦꯟꯕꯥ
ꯃꯦꯟꯕ ꯀꯩ ꯍꯥꯏꯅꯣ
ꯑꯩꯒꯤ ꯃꯦꯁꯦꯁ ꯊꯥꯈꯤꯕꯅꯦ ꯌꯦꯡꯉꯣ
ꯉꯥꯢꯌꯣ ꯌꯦꯡꯒꯦ
ꯍꯂꯣ ꯑꯣ ꯑꯗꯨꯗꯣ ꯃꯦꯟꯕ ꯌꯥꯗꯦ ꯀꯩꯒꯤꯅꯣ ꯈꯪꯗꯦ
ꯑꯗꯨ ꯑꯩꯅ ꯊꯥꯕꯗꯣ ꯌꯦꯡꯉꯨꯅꯦ
ꯑꯣ ꯍꯣꯢ ꯍꯣꯏ ꯌꯦꯡꯒꯦ ꯅꯣꯢ ꯀꯣꯂꯦꯖ ꯑꯣꯖꯥꯗꯤ ꯅꯨꯡꯉꯥꯏꯕ꯭ꯔꯥ
ꯅꯨꯡꯉꯥꯏꯌꯦ ꯍꯥꯏꯁꯤꯔꯥ ꯅꯨꯡꯉꯥꯏꯇꯦ ꯍꯥꯏꯁꯤꯔꯥ ꯈꯪꯗꯦꯗ ꯃꯊꯣꯡ ꯃꯔꯝ ꯈꯪꯗꯦꯕ
ꯇꯝ ꯄꯪꯇꯝ ꯇꯝꯃ ꯆꯞ ꯃꯥꯟꯅꯔꯝꯃꯅꯤꯗ
ꯅꯠꯇꯦꯗ ꯈꯜꯂꯣꯗ ꯍꯥꯏꯗꯤ ꯎꯝ ꯑꯣꯖꯥꯅ ꯂꯥꯢꯛ ꯑꯩꯈꯣꯏꯗꯣ ꯀ꯭ꯂꯥꯁ ꯂꯥꯛꯈ꯭ꯔꯦꯕꯀꯣ ꯑꯗꯨꯒ ꯀ꯭ꯂꯥꯁꯔꯨꯝ ꯃꯅꯨꯡ ꯐꯝꯃꯦ ꯑꯗꯨꯒ ꯁꯥꯔ ꯂꯥꯛ ꯂꯥꯛꯀꯗ꯭ꯔꯣ ꯂꯥꯛꯑꯣꯏꯗ꯭ꯔꯣ ꯍꯥꯏꯔꯦ ꯑꯗꯨꯒ ꯑꯥ ꯔꯦꯁꯄꯦꯛ ꯌꯥꯎꯗꯕ ꯍꯥꯏꯔꯛꯑꯦ ꯁꯤꯅꯤ
ꯎꯝ ꯐꯖꯗꯦ ꯍꯦ ꯑꯗꯨꯗꯤ
ꯑꯗꯨꯕꯤ ꯑꯩꯈꯣꯏꯅ ꯁꯥꯔ ꯅꯪ ꯑꯩꯈꯣꯏ ꯑꯩꯈꯣꯏꯅ ꯅꯪ ꯉꯥꯏꯔꯦ ꯑꯗꯨꯏꯅꯦ ꯍꯥꯏꯔꯦꯒ ꯎꯝ ꯏꯁꯇꯨꯗꯦꯟꯅꯦ ꯑꯣꯖꯥ ꯉꯥꯏꯕ ꯍꯥꯏ ꯍꯩꯇ꯭ꯔꯕꯣꯌꯦ ꯍꯪ
ꯃꯣꯏꯁꯨ ꯃꯣꯏꯁꯨ ꯑꯗꯨꯝ ꯀꯩꯅꯣꯅꯤꯅ ꯀꯨꯁꯤꯔꯥꯁꯤ ꯇꯧꯔꯝꯒꯅꯤꯗ
ꯎꯝ ꯑꯗꯨꯅꯦ ꯑꯣꯖꯥꯗꯩꯗꯤ ꯑꯣꯐꯤꯁ ꯑꯣꯐꯤꯁ ꯏꯁꯇꯥꯐ ꯈꯣꯏꯅꯤ ꯍꯦꯟꯅ ꯀꯥꯛꯏꯕꯣ
ꯑꯧ ꯑꯩꯖꯨ ꯅꯍꯥꯟ ꯃꯨꯛ ꯑꯩ ꯀꯩꯀꯥ ꯂꯧꯕ ꯆꯠꯂꯨꯏꯕ ꯗꯨ ꯀꯥꯟꯗꯥ ꯑꯁ ꯃꯣꯏ ꯗꯤ ꯁꯤ ꯑꯣꯐꯤꯁꯇꯒ ꯂꯩꯕ ꯃꯤꯈꯩꯗꯨꯗꯤ ꯁꯛ ꯈꯨꯀꯥꯛꯑꯝꯅꯤ
ꯌꯥꯝ ꯀꯥꯛ ꯑꯦ ꯎꯄꯥꯏ ꯂꯩꯇꯦ ꯑꯁ ꯌꯥꯝ ꯍꯩꯅꯗꯦ
ꯃꯣꯏ ꯈꯪꯅ ꯆꯥꯟꯅꯕ ꯃꯤꯉꯩꯗ ꯐꯣꯟ ꯇꯧꯔ ꯇꯧꯔꯒ ꯄꯨꯂꯞ ꯂꯧꯒꯤꯗꯣꯏꯅꯤ ꯑꯗꯩ ꯈꯣꯏꯅ ꯑꯥ ꯂꯦꯞꯄ ꯂꯩꯔꯁꯨ ꯑꯗꯨꯝ ꯉꯥꯏꯗꯣꯏꯅꯤ
ꯑꯗꯨꯅꯦ ꯅꯍꯥꯟ ꯑꯩꯈꯣꯏ ꯎꯝ ꯑꯩ ꯕꯦꯡꯗꯣ ꯌꯥꯗ꯭ꯔꯕꯩ ꯑꯩꯈꯣꯏ ꯕꯕꯥꯒ ꯁꯦꯝꯃꯨꯏꯅꯦꯕꯀꯣ ꯑꯩ ꯃꯤꯡꯒ ꯃꯥꯟꯅꯗ꯭ꯔꯕ ꯁꯦꯞ ꯁꯣꯏꯔꯕꯩ ꯑꯗꯨꯒꯤ ꯁꯦꯝꯃꯨ ꯆꯠꯂꯨꯕꯀꯣ ꯎꯝ ꯑꯩꯈꯣꯏ ꯕꯕꯥꯅ ꯑꯁꯤꯁꯦ ꯑ ꯃꯤꯡ ꯃꯤꯡ ꯁꯣꯏꯈꯤꯕꯩ ꯀꯃꯥꯏ ꯁꯦꯝꯗꯣꯛꯀꯦ ꯍꯪꯕ ꯅꯨꯄꯥ ꯑꯃꯕꯨ ꯃꯥꯕꯨꯗꯤ ꯊꯕꯛ ꯇꯧꯕ ꯅꯠꯇꯦꯕꯀꯣ ꯑꯗꯨ ꯑꯣꯏꯔꯁꯨ ꯑꯗꯨꯝ ꯀꯩ ꯍꯥꯏꯁꯤꯔ ꯕꯦꯡꯒꯤ ꯃꯔꯝ ꯈꯔ ꯈꯪꯕ ꯃꯤꯗꯨꯅꯦꯕ ꯑꯗꯨꯒꯤ ꯑꯗꯨ ꯍꯪꯉꯨꯔꯒ ꯃꯥꯅ ꯎꯝ ꯀꯩꯒꯤ ꯃꯤꯡꯗꯤ ꯁꯣꯏꯍꯜꯂꯤꯅꯣ ꯌꯦ ꯑꯈꯣꯏꯅ ꯁꯣꯏꯕꯩ ꯇꯥꯏꯄꯇ
ꯑꯣ
ꯑꯗ ꯑꯩꯈꯣꯏ ꯕꯕꯥꯅ ꯑꯗꯨ ꯁꯣꯏꯕꯩ ꯂꯥꯛꯏꯅꯦ ꯍꯥꯏꯔꯒ ꯈꯪꯗꯦ ꯈꯪꯗꯦ ꯅꯣꯏꯅ ꯁꯣꯏꯖꯕꯗꯣ ꯑꯩꯈꯣꯏꯕꯨ ꯇꯥꯏꯅꯔꯛꯀꯅꯣꯌꯦ ꯃꯁꯛꯁꯤꯒ
ꯍꯧꯖꯤꯛꯀꯥꯟ ꯊꯕꯛ ꯑꯆꯧꯕ ꯊꯕꯛ ꯑꯆꯧꯕ ꯇꯧꯗ꯭ꯔꯗꯤ ꯀꯦꯝ ꯀꯥꯟꯗ꯭ꯔꯦ ꯑꯩꯁꯨ ꯇꯧꯅꯕ ꯍꯣꯠꯅꯗ ꯌꯥꯔꯣꯏ
ꯈꯔ ꯇꯧꯑꯣ ꯅꯪꯁꯨ ꯀꯥꯛꯇꯅ ꯑꯃꯨꯛꯀ
ꯀꯥꯛꯄꯗꯤ ꯈꯔ ꯀꯥꯛ ꯇꯥꯏ ꯇꯥꯏ ꯈꯔꯕꯨꯗꯤ ꯀꯥꯛꯀꯅꯤ
ꯅꯪꯔꯣ
ꯑꯣꯏ ꯑ ꯍꯥꯏꯗꯤ ꯑꯗꯨꯃꯥꯏꯅꯗꯤ ꯇꯧꯔꯣꯏꯗꯥ ꯍꯥꯏꯗꯤ ꯁꯨꯝ ꯑꯩꯒꯤꯁꯨ ꯀꯩꯅꯣ ꯇꯧꯅꯦꯕ ꯍꯥꯏꯗꯤ ꯆꯍꯤ ꯃꯔꯤꯅꯦꯕ ꯇꯝꯗꯣꯏꯁꯦ ꯑꯗꯨꯒ ꯄ꯭ꯂꯦꯁꯃꯦꯟ ꯐꯪꯒꯅꯤꯕ
ꯅꯠꯇꯦꯕ ꯐꯩꯌꯦꯕ ꯑꯗꯨ ꯑꯩꯅ ꯍꯥꯏꯗꯤ ꯃꯣꯏꯒꯨꯝꯅ ꯀꯥꯛꯇ꯭ꯔꯁꯨ ꯌꯥꯏ ꯍꯥꯏꯝꯅꯤꯗ ꯃꯤꯅ ꯃꯤꯅ ꯃꯤꯅ ꯈꯪꯖꯗꯕꯩ ꯍꯪꯉꯨꯕꯗꯣ ꯃꯣꯏꯅ ꯑꯗꯨꯃꯥꯏꯅ ꯀꯥꯛꯑꯒ ꯈꯨꯝꯃꯗꯤ ꯀꯥꯏꯗꯩ
ꯃꯤ ꯃꯌꯥꯝ ꯂꯩꯕꯅꯤ ꯑꯗꯨꯃꯥꯏ ꯇꯧꯕ
ꯎꯝ ꯍꯥꯏꯗꯤ ꯈꯪꯃꯟꯗ꯭ꯔꯗꯤ ꯑꯗꯨꯗ ꯁꯥꯎꯕꯗꯤ ꯑꯃꯅꯦꯕꯀꯣ ꯗꯨꯑꯣꯏꯁꯨ
ꯅꯪꯗꯤ ꯑꯥꯏꯖꯤ ꯄꯥꯏꯗꯕ꯭ꯔꯣ
ꯀꯩꯕ
ꯑꯥꯏꯖꯤ ꯑꯥꯏꯖꯤ
ꯄꯥꯏꯌꯦ
ꯑ ꯀꯩꯅ ꯂꯩꯕꯅꯣ
ꯍꯥꯏꯕ ꯌꯥꯗꯦꯍꯦ
ꯑꯩꯁ ꯌꯥꯝ ꯅꯩꯍꯦ
ꯑꯁ ꯑꯩꯅ ꯍꯥꯏꯕꯁꯦ ꯒ꯭ꯌꯥꯟ ꯇꯥꯗꯦ ꯃꯁꯤꯗꯤ
ꯑꯣ ꯁꯣꯔꯤ ꯁꯣꯔꯤ ꯃꯦꯁꯦꯁꯗ ꯍꯥꯥꯏꯌꯣ
ꯀꯣꯟꯅ ꯍꯥꯏꯒꯦ ꯂꯣꯏꯔꯒ
ꯍꯣꯏ ꯍꯣꯏ ꯅꯣꯏ ꯃꯤ ꯀꯌꯥ ꯃꯨꯛꯇꯤ ꯂꯩ ꯍꯣꯁꯇꯦꯜ ꯂꯩꯗꯣ
ꯁꯕꯦꯟꯇꯤꯃꯨꯛ
ꯑꯥ ꯑꯗꯨ ꯂꯩꯕꯗꯨ ꯍꯥꯏꯗꯤ ꯃꯣꯏ ꯀꯩꯅꯣꯗꯣ ꯕ꯭ꯔꯥꯟꯁ ꯍꯥꯏꯗꯤ ꯂꯩꯗꯅ ꯁ꯭ꯕꯖꯦꯛ ꯁ꯭ꯕꯖꯦꯛ ꯇꯝꯕꯗꯨꯒꯤ ꯇꯣ ꯇꯣꯉꯥꯟ ꯇꯣꯉꯥꯟ ꯊꯝꯕ꯭ꯔꯣ
ꯍꯝꯕꯇꯣꯉꯥꯟ ꯇꯣꯉꯥꯟ ꯊꯝꯗꯦꯗ ꯑꯈꯣꯏ ꯄꯨꯂꯞ ꯂꯩꯃꯤꯟꯅꯔꯤ ꯑ꯭ꯁ ꯑꯗꯨꯝꯕ ꯂꯩꯇꯦꯗ
ꯅꯨꯄꯥꯖꯨ ꯇꯣꯡꯉꯥꯟ ꯂꯩꯕ꯭ꯔꯣ
ꯍꯣꯏ ꯅꯨꯄꯥꯒꯤꯗꯤ ꯑꯥ ꯊꯥꯞꯄꯦ
ꯌꯥꯝ ꯏꯔꯥꯡ ꯇꯧꯕ ꯃꯣꯏꯅ ꯑꯗꯨꯏ ꯅꯨꯄꯤ ꯃꯅꯥꯛ ꯊꯝꯗꯦ
ꯑꯣ ꯑꯈꯣꯏꯖꯨ ꯂꯩꯕꯨꯗꯤ ꯂꯩꯅꯤ ꯑꯩꯒꯤꯗꯤ ꯌꯥꯝ ꯆꯥꯎꯋꯤꯗ ꯑꯗꯨꯏꯗꯤ ꯍꯣꯁꯇꯦꯜ ꯀꯩꯀꯥꯗꯤ
ꯑꯥ
ꯑꯩ ꯍꯥꯏꯕꯤꯒꯦ ꯀꯣꯟꯅ ꯑꯩ ꯇꯝꯒꯗ꯭ꯕ ꯀꯣꯂꯦꯖ
ꯅꯪ ꯍꯥꯏꯒ꯭ꯔꯦ ꯉꯔꯥꯡ
ꯍꯥꯏꯒ꯭ꯔꯕꯣ ꯑꯣ ꯑꯗꯣ ꯃꯐꯝꯕꯨꯗꯤ ꯆꯞ ꯆꯥꯕꯤ ꯈꯪꯗ꯭ꯔꯤꯕ ꯎꯝ ꯌꯨ ꯄꯤ ꯌꯨ ꯄꯤꯗ ꯇꯥꯔꯗꯤ ꯗꯦꯜꯂꯤꯗ ꯍꯥꯟꯅ ꯆꯠꯂꯒ ꯑꯗꯣꯝꯗꯩ ꯍꯥꯏꯗꯣꯛꯀꯦ ꯇꯧꯕꯅꯦꯕ ꯑꯗꯨꯒ ꯎꯝ ꯑꯗꯨꯝ ꯍꯥꯏꯒꯦꯗ ꯀꯩꯗꯧ ꯎꯝ ꯖ꯭ꯔꯈꯥꯟꯗ ꯇꯥ ꯇꯥꯔꯗꯤ ꯀꯣꯜꯀꯇꯥꯔꯣꯝꯗꯩ ꯆꯠꯇꯣꯏꯅꯦꯕ
ꯅꯪꯁꯦ ꯊꯧ ꯁꯥꯗꯕꯩ ꯇꯥꯏꯞꯅꯤꯅꯦ ꯗꯨꯝ ꯍꯥꯏꯔꯒꯦ ꯁꯤꯅꯦ
ꯅꯠꯇꯦꯗ ꯁꯨꯝ ꯍꯥꯏꯗꯤ ꯃꯐꯝꯗꯣ ꯑꯃꯍꯦꯛꯇ ꯍꯥꯏꯗꯤ ꯌꯥꯏꯑꯦ
ꯍꯣꯏ ꯍꯣꯏ ꯑꯣ ꯅꯪꯒꯤ ꯑꯗꯨꯏ ꯑꯣꯏꯔꯗꯤ ꯅꯪꯁꯦ ꯃꯄꯥꯟꯗ ꯃꯄꯥꯟ ꯂꯝꯗ ꯆꯠꯀꯦꯗꯧꯕꯅꯤꯅꯦ
ꯍꯣꯏ ꯑꯁ꯭ꯋꯥꯏꯗ ꯇꯝꯃꯗꯤ ꯑꯩꯗꯤ ꯂꯣꯏꯔꯦ ꯍꯩ ꯑꯩ ꯄ꯭ꯂꯥꯟꯕꯨꯗꯤ ꯌꯥꯝ ꯂꯩ ꯍꯥꯏꯗꯤ ꯀꯣꯟꯅ ꯇꯨꯡꯗ ꯇꯧꯅꯤꯡꯕ ꯍꯥꯏꯗꯤ ꯁꯨꯝ ꯑꯩꯅ ꯇꯧꯅꯤꯡꯕ ꯌꯥꯝ ꯂꯩ ꯁꯤꯗꯕꯨ ꯁꯨꯝ ꯐ꯭ꯔꯤꯗ ꯂꯩꯕ ꯁꯨꯝ ꯇꯧꯕꯤꯕ꯭ꯋꯥꯅꯤ ꯑꯩ ꯁꯨꯝ ꯁꯨꯃꯥꯏꯅ ꯇꯧꯕ ꯈꯣꯠꯄ ꯑꯩ ꯑꯩ ꯂꯩꯇꯕ ꯍꯥꯏꯗꯤ ꯁꯣꯁꯦꯜ ꯃꯤꯗꯤꯌꯥ ꯑꯣꯏꯔꯣ ꯀꯩ ꯑꯣꯏ ꯁꯨꯝ ꯍꯣꯏ ꯑꯗꯨꯝ ꯇꯝꯕꯨꯗꯤ ꯑꯗꯨꯝ ꯇꯝꯃꯤꯀꯣ ꯑꯩ ꯁꯨꯝ ꯈꯪꯗꯕ ꯈꯣꯠꯇꯕ ꯃꯌꯥꯝ ꯌꯦꯡꯖꯤꯜꯂꯦ ꯑꯗꯨꯑꯣꯢꯁꯨ ꯁꯨꯃꯥꯏꯅ ꯌꯥꯝꯅ ꯇꯧꯕꯗꯤ ꯀꯩꯁꯨꯝꯇ ꯁꯤꯗꯤ ꯌꯨꯝꯗ ꯂꯩꯀꯥꯟ ꯈꯔ ꯈꯛꯀꯤꯅꯦ ꯍꯌꯦꯡ ꯆꯪꯒ꯭ꯔꯗꯤ ꯁꯨꯝꯕ ꯑꯝ ꯇꯧꯔꯣꯏ ꯇꯜꯂꯤꯗ
ꯑꯁ
ꯑꯩ ꯀꯅꯥꯝꯇ ꯍꯥꯏꯗꯤ ꯃꯤ ꯀꯅꯥꯝꯁꯨ ꯋꯥꯔꯤ ꯁꯥꯟꯗꯦꯕ ꯁꯨꯝ ꯑꯗꯩ ꯑꯩꯖꯨ ꯃꯤꯉꯣꯟꯗ ꯀꯃꯥꯏ ꯋꯥꯔꯤ ꯁꯥꯕ ꯈꯣꯠꯄꯗꯣ ꯁꯨꯝ ꯍꯥꯏꯗꯤ ꯂꯩꯗꯅ ꯂꯥꯏꯐꯀꯤ ꯃꯤ ꯏ꯭ꯁꯄꯤꯀꯤꯡ ꯁ꯭ꯀꯤꯜꯗ ꯑꯣꯏꯔꯣ ꯀꯩꯗ ꯑꯣꯏꯔꯣ ꯑꯃꯔꯣꯝꯗ ꯍꯥꯏꯔꯁꯨ